ꯇꯥꯏꯀꯣ
ꯇꯥꯏꯌꯦ ꯇꯥꯏ
ꯑꯩꯈꯣꯏꯅꯤꯒꯤꯗꯤ ꯑꯗꯨꯝ ꯌꯥꯏꯗꯅ ꯀꯩꯒꯤꯔꯣ ꯑꯃꯒꯤꯗꯤ ꯌꯥꯗꯦꯅꯦ
ꯈꯪꯗꯦꯕꯣ ꯃꯥꯒꯤꯁꯨ ꯉꯁꯥꯏ ꯌꯥꯗꯦ ꯍꯥꯏꯕꯒꯤ ꯑꯩ ꯑꯩ ꯑꯩꯅ ꯃꯉꯣꯟꯗ ꯇꯧꯕꯗꯤ ꯆꯠꯄ
ꯎꯝ
ꯅꯪꯒꯤꯗꯤ ꯀꯌꯥ ꯇꯔꯒꯦ
ꯑ ꯍꯧ ꯍꯧꯖꯤꯛꯀꯤꯅ ꯇ꯭ꯋꯦꯟꯇꯤ ꯇꯨ ꯑꯣꯏꯔꯅꯤ
ꯑꯁ ꯌꯥꯝꯃꯦꯅꯦ
ꯌꯥꯝꯗꯦꯗ ꯉꯁꯤ ꯑꯃꯠꯇꯁꯨ ꯇꯧꯗꯦ ꯅꯣꯏꯅꯤꯕꯨ ꯉꯥꯏꯔꯤꯕꯅꯤꯅꯦ
ꯑꯩꯗꯤ ꯉꯥꯔꯥꯡꯁꯨ ꯇꯧꯍꯧꯗ꯭ꯔꯦ
ꯑ ꯉꯥꯔꯥꯡ ꯍꯤꯗꯥꯛ ꯄꯥꯏꯔꯨꯕꯒꯤ ꯌꯥ ꯍꯥꯏꯌꯦꯅꯦ
ꯉꯥꯔꯡ ꯍꯤꯗꯥꯛ ꯄꯥꯏꯔꯨꯕꯒꯤ ꯐꯣꯟ ꯇꯧꯕ ꯌꯥꯗꯦ ꯍꯥꯏꯕꯅꯦ ꯅꯣꯏꯁꯦ
ꯑꯁ ꯑꯗꯨꯒꯤ ꯅꯠꯇꯦꯗ ꯆꯥꯡꯗꯣ ꯈꯔ ꯋꯥꯕ
ꯑꯗꯨꯅꯦ ꯈꯔ ꯋꯥꯕꯒꯤꯗꯣ ꯍꯤꯗꯥꯛꯁꯨ ꯄꯥꯏꯍꯧꯗꯕ ꯑꯗꯨꯒꯤ ꯉꯟꯅ ꯇꯨꯝꯈꯔꯦ ꯍꯥꯏꯌꯦ
ꯎꯝ ꯑꯗꯨ ꯇꯧꯔꯦ ꯉꯔꯥꯡꯗꯤ ꯆꯥꯛ ꯆꯥꯔꯕꯣ
ꯆꯥꯗ꯭ꯔꯤ ꯍꯧꯖꯤꯛ ꯃꯣꯔꯣꯛ ꯃꯦꯠꯄ ꯀꯟꯅ ꯁꯦꯝꯔꯤꯗ
ꯀꯔꯤ ꯀꯔꯤ ꯃꯊꯦꯜ ꯁꯦꯝꯃꯒꯦ ꯁꯦꯝ ꯁꯥꯔꯒꯦ
ꯍꯋꯥꯏꯗꯣ ꯑꯗꯨ ꯆꯝꯐꯨꯠ ꯐꯨꯠꯂꯒ ꯍꯧꯖꯤꯛ ꯃꯣꯔꯣꯛ ꯃꯣꯔꯣꯛ ꯃꯦꯠꯆ
ꯗꯨꯅ ꯑꯗꯨꯅ ꯍꯥꯎꯅꯤꯗ
ꯀꯅꯥ ꯀꯅꯥ ꯂꯩꯒꯦ ꯍꯧꯖꯤꯛꯇꯤ
ꯏꯊꯟꯗꯅꯤꯗ ꯏꯃꯥꯟꯅꯕꯤ ꯑꯅꯤꯗꯣ ꯂꯥꯛꯇ꯭ꯔꯤꯕꯀꯣ
ꯆꯥꯔꯦ ꯅꯣꯏ
ꯒꯨꯠ ꯕꯣꯏ ꯑꯧ ꯆꯥꯔꯦ ꯑꯩ ꯍꯧꯖꯤꯛꯇ ꯆꯥꯊꯣꯛꯑꯒ ꯐꯝꯃꯤ
ꯑꯥ ꯃꯤ ꯀꯌꯥ ꯂꯩꯒꯦ ꯅꯣꯏ
ꯃꯤ ꯑꯍꯨꯝ
ꯔꯝ ꯔꯨꯝꯗꯤ ꯀꯌꯥ
ꯔꯨꯝ ꯑꯅꯤ ꯂꯩꯌꯦ ꯑ ꯌꯥꯝ ꯆꯥꯎꯕꯅꯤꯅ ꯃꯤ ꯇꯔꯥ ꯂꯩꯔꯁꯨ ꯌꯥꯕ ꯌꯨꯝꯅꯦ ꯌꯨꯝꯕꯨꯗꯤ
ꯑꯗꯨꯒꯤ ꯑꯗꯨꯗ ꯂꯩꯕ ꯅꯨꯄꯤꯁꯤꯡꯗꯣ ꯅꯣꯡꯃꯗꯤ ꯂꯥꯛꯑꯣ ꯍꯥꯏꯔꯒ ꯄꯩꯁꯥ ꯂꯩ ꯄꯩꯁ ꯂꯩꯗꯦ ꯑꯗꯨꯝ ꯍꯥꯢꯔꯒ ꯂꯩꯔꯦꯅ ꯃꯊꯪ ꯊꯥꯗ ꯃꯊꯪ ꯊꯥꯗ ꯍꯥꯏꯔꯒ ꯃꯣꯏꯁꯦ ꯂꯥꯛꯒꯗꯧ ꯃꯥꯟꯗ꯭ꯔꯦ
ꯈꯪꯗꯦꯅ
ꯅꯣꯡꯃꯗꯤ ꯁꯤꯗ ꯂꯦꯞꯄ ꯂꯥꯛꯑꯣ ꯍꯥꯏꯔꯒ
ꯌꯥꯅꯤꯅꯦ ꯃꯣꯏꯗꯤ ꯁꯇꯔꯗꯦꯒꯨꯝꯕ
ꯁꯇꯔꯗꯦꯗ ꯊꯕꯛ ꯂꯣꯏꯔꯒ ꯂꯥꯛꯔꯣ ꯍꯥꯏꯕꯅꯦ ꯑꯗꯣ ꯄꯩꯁꯥ ꯂꯩꯇꯦ ꯑꯗꯨꯝ ꯍꯥꯏꯔ ꯂꯩꯌꯦ ꯄꯩꯁꯥ ꯂꯩꯇꯦ ꯍꯥꯏꯔꯒ ꯃꯣꯜ ꯆꯠꯂꯒ ꯀꯔꯤ ꯈꯣꯠꯂꯒꯗꯤ ꯂꯩꯕ ꯃꯣꯏꯒꯤꯗꯤ ꯈꯪꯗꯦ
ꯄꯣꯠ ꯂꯩꯅꯤꯉꯥꯏꯗꯤ ꯄꯣꯠ ꯂꯩꯅꯤꯉꯥꯏꯗꯤ ꯄꯩꯁꯥ ꯂꯩꯔꯒ ꯆꯥꯛ ꯆꯔꯥ ꯑꯃ ꯆꯥ ꯃꯤꯟꯅꯁꯤ ꯍꯥꯢꯕꯀꯥꯟꯗꯗꯤ ꯂꯩꯇꯦ ꯂꯩꯇꯦ ꯍꯥꯢꯕ
ꯎꯝ ꯂꯥꯛꯅꯤꯡꯗ꯭ꯔꯒꯁꯨ ꯀꯥꯏꯗꯦ ꯑꯩꯒꯤꯗꯤ
ꯑꯁ ꯈꯪꯗꯦꯗ
ꯅꯣꯏ ꯑꯅꯤꯕꯨ ꯍꯥꯟꯅ ꯇꯧꯔꯣ ꯇꯧꯔꯣ ꯅꯣꯏ ꯑꯅꯤꯕꯨ ꯊꯕꯛ ꯑꯃꯗꯣ ꯍꯥꯟꯅ ꯇꯧꯔꯣ ꯇꯧꯔꯣ ꯍꯥꯢꯔ ꯍꯥꯏꯔꯒ ꯑꯩ ꯑꯣꯏꯅ ꯍꯥꯟꯅ ꯆꯠꯀꯗ꯭ꯔꯥ ꯈꯪꯗ꯭ꯔꯦ ꯇꯧꯔꯤꯁꯦ
ꯑꯁ ꯀꯩꯗꯧꯔꯒꯦ
ꯀꯩꯁꯨꯕꯨꯗꯤ ꯇꯧꯗꯦꯗ ꯊꯕꯛꯄꯨꯗꯤ ꯑꯗꯨꯝ ꯅꯨꯡꯉꯥꯏ ꯑꯗꯨꯕꯨ ꯈꯪꯗꯦ ꯈꯟꯕꯅꯤꯗ ꯑꯗꯨꯗ ꯂꯩꯕꯗꯨꯅ ꯈꯔ ꯀꯩꯅꯣ ꯇꯧꯒꯗ꯭ꯔꯥ ꯑꯩꯈꯣꯏ ꯎꯝ ꯐꯦꯂꯣꯁꯤꯞꯗꯁꯨ ꯌꯥꯎꯕ ꯀꯣ ꯁꯣꯁꯥꯏꯇꯤ ꯑꯗꯨꯝ ꯀꯩꯅꯣ ꯇꯧꯕꯗꯨꯅ ꯑꯃꯨꯛ ꯐꯒꯗ꯭ꯔꯥ ꯈꯜꯂꯤꯕꯅꯤꯅꯦ ꯀꯨꯝꯁꯤꯒꯤꯗꯤ ꯏꯕꯨꯡ ꯈꯣꯏꯗ ꯂꯩꯔꯒ ꯃꯊꯪ ꯆꯍꯤꯗꯅ ꯔꯦꯟꯗꯣ ꯂꯧꯔꯒ ꯀꯩꯅꯣ ꯇꯧꯔꯁꯤꯔꯥ ꯈꯜꯂ ꯂꯩꯕꯅꯦ ꯍꯧꯖꯤꯛꯁꯦ
ꯑꯃꯥꯗꯨꯗꯤ
ꯏꯃꯥꯁꯨ ꯂꯥꯛꯇꯣꯏꯅꯤꯅꯦ ꯑꯩꯅ ꯀꯩꯅꯣ ꯇꯧꯔꯗꯤ ꯀꯨꯝꯁꯤꯗꯤ ꯃꯥꯁꯨ ꯃꯆꯦꯈꯣꯏꯗ ꯑꯦꯗꯖꯁ ꯇꯧꯔꯒ ꯂꯩꯔꯒ ꯀꯣ ꯑꯩꯁꯨ ꯏꯕꯨꯡ ꯈꯣꯏꯗ ꯂꯩ ꯔꯒ ꯃꯊꯪ ꯆꯍꯤꯗ ꯑꯣꯏꯅ ꯔꯦꯟꯔꯣ ꯀꯩꯅꯣ ꯑꯗꯨꯝ ꯇꯧꯁꯤꯔꯥ ꯈꯟꯅꯔꯤꯅꯦ ꯍꯧꯖꯤꯛꯁꯦ
ꯑꯁ ꯑꯗꯨꯅ ꯐꯅꯤꯗ
ꯃꯥꯒꯤ ꯃꯐꯝꯗꯨꯁꯨ ꯀꯣ ꯌꯥꯝ ꯂꯥꯞ ꯄ ꯄꯩꯁꯥ ꯌꯥꯝ ꯇꯤꯡꯉꯦ ꯁꯤꯗ ꯂꯥꯛꯄꯁꯨ ꯑꯣꯛꯇꯣ ꯑꯣꯏꯔꯗꯤ ꯆꯥꯝꯃꯔꯤ ꯃꯉꯥ ꯑꯣꯏꯔꯦ
ꯑꯁ ꯂꯥꯄꯦꯅꯦ ꯑꯗꯨꯗꯤ ꯐꯖꯅ
ꯌꯥꯝ ꯂꯥꯞꯄꯅꯦ ꯑꯗꯨꯒꯤ ꯑꯥꯗ ꯆꯠꯈ꯭ꯔꯗꯤ ꯀꯩꯅꯣ ꯇꯧꯔꯒ ꯁꯤ ꯑꯩꯈꯣꯏ ꯀꯩꯒꯨꯝꯕ ꯂꯩꯔꯁꯨ ꯄꯨꯟꯒꯗꯕꯗꯣ ꯌꯥꯝ ꯂꯨꯗꯧꯔꯦꯕ
ꯑꯁ ꯑꯗꯨꯗꯤ ꯆꯠꯄ ꯂꯥꯛꯄ ꯑꯁ ꯌꯥꯝ ꯆꯪꯒꯅꯤꯅꯦ ꯄꯩꯁꯥꯁꯦ
ꯑꯥ ꯑꯗꯨꯒꯤ ꯃꯥꯅꯁꯨ ꯂꯥꯛꯅꯤꯡꯗ꯭ꯔꯦ ꯅꯍꯥꯟ ꯅꯣꯏ ꯅꯌꯥꯝꯕꯒꯤ ꯕꯥꯔꯗꯦꯗ ꯂꯥꯛꯑꯣ ꯍꯥꯏꯕꯗꯨꯁꯨꯀꯣ ꯃꯥꯅ ꯂꯥꯛꯅꯤꯡꯗꯕ ꯑꯩꯈꯣꯏꯅꯤꯅ ꯀꯩ ꯀꯩꯅꯣ ꯑꯗꯨꯝ ꯄꯨꯊꯣꯛꯂꯒ ꯂꯩꯕꯅꯦ ꯒꯥꯔꯤ ꯕꯔꯥꯒꯨꯝꯕꯁꯨ ꯃꯥꯗꯤ ꯃꯥ ꯂꯥꯛꯄ ꯐꯥꯎ ꯆꯥꯃꯉꯥ ꯑꯣꯏꯈ꯭ꯔꯕꯅꯤꯅ ꯀꯣ
ꯎꯝ
ꯀꯩꯝꯇ ꯇꯤꯡꯍꯟꯕꯤꯗꯕꯅꯦ ꯃꯥꯒꯤꯗꯤ
ꯑꯁ
ꯚꯥꯏ ꯑꯣꯏꯔꯁꯨ ꯆꯅꯤ ꯆꯍꯨꯝ ꯑꯗꯨꯝ ꯑꯣꯏꯌꯦ
ꯎꯝ ꯑꯗꯨꯝ ꯈꯔ ꯅꯥꯛꯀꯗꯕꯀꯣ ꯑꯗꯨ ꯃꯐꯝꯗꯨ ꯊꯤꯌꯣ
ꯑꯗꯨꯅ ꯍꯧꯖꯤꯛꯁꯦ ꯈꯟꯅꯔꯤꯕꯅꯤꯅꯦ ꯑꯗꯨꯗ ꯊꯕꯛ ꯇꯧꯐꯝꯗ ꯂꯩꯕ ꯃꯤꯕꯨ ꯋꯥꯔꯤ ꯁꯥꯔꯒ ꯚꯦꯀꯦꯟꯁꯤ ꯂꯩꯒꯗ꯭ꯔꯥ ꯍꯪꯅ ꯂꯩꯕꯅꯦ ꯍꯧꯖꯤꯛꯁꯦ
ꯍꯪꯉꯣ ꯑꯁꯤ ꯀꯨꯝ ꯀꯨꯝꯁꯤꯁꯤꯗꯤ ꯂꯥꯛꯀꯗꯕ ꯑꯩꯈꯣꯏ ꯑꯅꯤꯁꯤꯗꯤ ꯑꯁ ꯚꯦꯔꯥ ꯀꯥꯔꯅꯤꯅꯦ ꯀꯨꯝꯁꯤ ꯂꯣꯏꯔꯒ ꯃꯨꯛ ꯌꯦꯡꯕ ꯇꯥꯔꯦ
ꯎꯝ ꯑꯗꯨꯗꯗꯤ ꯗ꯭ꯌꯨꯇꯤ ꯑꯥꯔꯁꯨ ꯅꯥꯏꯟ ꯑꯥꯋꯔꯁ ꯈꯛꯇꯅꯤ ꯍꯥꯏꯌꯦ ꯗ꯭ꯌꯨꯇꯤꯗꯣ
ꯑꯣ
ꯑꯗꯨ ꯈꯛꯇꯁꯨ ꯅꯠꯇꯅ ꯊꯕꯛꯇꯣ ꯐꯖꯅ ꯎꯝ ꯄꯨꯡ ꯇꯔꯨꯛꯅ ꯇꯧꯔꯗꯤ ꯃꯇꯝ ꯉꯥꯏꯕ ꯑꯣꯏꯅ ꯑꯗꯨꯝ ꯐꯝꯔꯒ ꯀꯩꯅꯣ ꯇꯧꯔꯒ ꯂꯩꯕꯅꯦꯕꯨꯗꯤ ꯍꯥꯏꯌꯦ
ꯑꯁ
ꯑꯦꯞꯁꯦꯟꯁꯦ ꯇꯧꯅꯤ ꯇꯧꯗ꯭ꯔꯗꯤ ꯕꯣꯅꯁꯀꯨꯝꯕꯁꯨ ꯂꯩꯕꯀꯣ ꯑꯗꯨ ꯈꯣꯠꯄ ꯃꯥꯂꯦ
ꯑꯦꯁꯦꯟ ꯇꯧꯗ꯭ꯔꯦꯗꯤ
ꯍꯣꯏ ꯅꯣꯡꯃ ꯊꯥꯗ ꯅꯣꯡꯃꯒꯨꯝꯕꯗꯤ ꯂꯧꯕ ꯌꯥꯕ ꯃꯥꯜꯂꯦ ꯑ ꯑꯗꯨꯕꯨ ꯑꯦꯞꯁꯦꯟꯗꯣ ꯇꯧ꯭ꯔꯗꯤ ꯕꯣꯅꯥꯁ ꯂꯤꯁꯤꯡ ꯑꯃ ꯊꯕꯛꯇꯣ ꯐꯖꯅ ꯊꯨꯅ ꯇꯧꯔꯗꯤꯀꯣ ꯑꯣꯔꯗꯔꯗꯣ ꯊꯨꯅ ꯄꯥꯏꯔꯗꯤ ꯑꯗꯨꯝ ꯕꯣꯅꯥꯁ ꯂꯤꯁꯤꯡ ꯑꯃ ꯑꯅꯤꯗꯤ ꯑꯗꯨꯝ ꯂꯩꯕ ꯃꯥꯂꯦ ꯅꯍꯥꯟꯗꯒꯤ ꯀꯧꯔꯕꯅꯦ ꯍꯥꯏꯌꯦ ꯅꯌꯥꯝꯕ ꯅꯪꯒ ꯂꯩꯃꯤꯟꯅꯕ ꯑꯗꯨꯕꯨ ꯃꯥꯅ ꯅꯣꯏꯗꯤ ꯍꯤꯗꯥꯛ ꯄꯥꯏꯕꯅꯤꯅꯀꯣ ꯃꯤꯒ ꯂꯩꯃꯤꯟꯅꯕꯗꯨꯁꯨ ꯀꯩꯅꯣ ꯇꯧꯕꯒꯤ ꯃꯥꯅ ꯆꯠ ꯇꯕꯅꯤ ꯍꯥꯏ ꯒ꯭ꯌꯥꯟ ꯇꯥꯕ
ꯒ꯭ꯌꯥꯟ ꯇꯥꯕ ꯃꯅꯥꯛ ꯑꯗꯨ ꯂꯩꯌꯦꯗꯤ ꯑꯁ ꯅꯍꯥꯟ ꯅ ꯒ꯭ꯌꯥꯟ ꯇꯥ ꯀꯗꯧꯅꯤ
ꯃꯥꯅ ꯆꯠꯅꯤꯡꯗꯕꯅꯤꯅ ꯈꯪꯗꯦꯁꯦ
ꯎꯝ
ꯈꯪꯗꯦꯗꯥ ꯄꯦꯟꯁꯤ ꯂꯧꯁꯤꯔꯥ ꯂꯧꯔꯣꯏꯁꯤꯔꯥ ꯇꯝꯅ ꯄꯨꯔꯛꯄꯗꯨ ꯉꯥꯏꯕꯗꯥ
ꯃꯤ ꯑꯍꯨꯝ ꯃꯔꯤ ꯑꯣꯏꯔꯗꯤ ꯔꯦꯟ ꯂꯧꯔꯁꯨꯀꯣ ꯂꯤꯁꯤꯡ ꯇꯔꯨꯛ ꯇꯔꯦꯠ ꯑꯗꯨꯋꯥꯏꯗꯗꯤ ꯔꯦꯟꯁꯨ ꯍꯣꯡꯉꯦꯗꯅ ꯂꯤꯁꯤꯡ ꯑꯅꯤ ꯒꯨꯝꯕ ꯊꯥꯗꯣꯛꯔꯒ ꯂꯤꯁꯤꯡ ꯑꯅꯤꯒꯨꯝꯕ ꯆꯥꯛ ꯌꯦꯟꯁꯥꯡ ꯀꯩꯅꯣ ꯆꯥꯅꯕꯒꯤ ꯇꯧꯔꯒ ꯃꯤ ꯑꯍꯨꯝ ꯑꯣꯏꯔꯗꯤ ꯐꯖꯅ ꯔꯦꯟꯁꯨ ꯄꯨꯟꯅ ꯂꯩꯃꯤꯟꯅꯕ ꯌꯥꯕꯅꯤꯗ
ꯈꯪꯗꯦꯗ
ꯗ꯭ꯔꯦ ꯍꯦ ꯀꯔꯤ ꯇꯧꯗꫭꯏꯔꯥ
ꯊꯕꯛꯇꫭ ꯍꯥꯠꯅ ꯍꯪꯕ ꯇꯥꯔꯦ
ꯊꯕꯛ ꯑꯗꯨꯗꯤ ꯅꯨꯡꯉꯥꯢꯍꯥꯏꯗꯤ ꯃꯥꯅ ꯑꯃꯨꯛ ꯁꯂꯔꯤ ꯄꯤꯛꯄꯦ ꯍꯥꯢꯅ ꯄꯤꯛꯑꯦ ꯑꯗꯨ ꯇꯧꯔꯦꯒ
ꯍꯣꯏ ꯁꯦꯂꯔꯤꯕꯨꯗꯤ ꯈꯔ ꯌꯥꯝꯗꯦ ꯑꯩꯈꯣꯏꯅ ꯔꯦꯟꯗ ꯑꯃꯨꯛ ꯂꯩꯔꯗꯤꯀꯣ
ꯀꯩꯅꯣꯕꯨꯗꯤ ꯇꯧꯕꯀꯣ ꯄꯥꯔꯠ ꯇꯥꯏꯝꯒꯨꯝꯕꯁꯨ ꯇꯧꯕꯁꯨ ꯌꯥꯕꯨꯗꯤ ꯌꯥꯏꯗ ꯃꯣꯏꯒꯤꯗꯤ ꯅꯥꯏꯟ ꯑꯥꯋꯔꯁ ꯈꯛꯇꯅꯤꯅꯀꯣ ꯊꯕꯛ ꯑꯦ ꯄꯨꯡ ꯑꯅꯤ ꯑꯍꯨꯝꯒꯨꯝꯕ ꯈꯠꯇꯪ ꯑꯣꯏꯔꯁꯨ ꯇꯧꯐꯝ ꯂꯩꯔꯗꯤ ꯑꯗꯨꯝ ꯇꯧꯔꯁꯨ ꯌꯥꯏꯗꯅ
ꯑꯗꯨ ꯃꯦꯅꯦꯁ ꯍꯥꯟ ꯑꯥ ꯑꯍꯥꯟꯕ ꯂꯥꯛꯄ ꯀꯥꯟꯗꯗꯤ ꯀꯩꯅꯣ ꯍꯣꯏ ꯄꯩꯁꯥꯕꯨꯗꯤ ꯈꯔ ꯆꯪꯔꯁꯨ ꯆꯪꯅꯀꯣ ꯑꯗꯨꯨꯝ ꯍꯥꯟꯅ ꯑꯦꯗꯖꯁ ꯇꯧꯔꯒ ꯂꯩꯕ ꯇꯥꯕꯅꯦ ꯈꯔ ꯂꯩꯔꯒꯗꯤ ꯈꯔ ꯀꯣꯝꯒꯅꯤꯕ
ꯎꯝ ꯑꯩꯗꯤ ꯃꯔꯨꯞ ꯌꯥꯝꯕꯁꯤꯒ ꯈꯪꯗ꯭ꯔꯦ ꯑꯩꯈꯣꯏꯒꯤꯗꯣ ꯇꯔꯥ ꯌꯥꯎꯕꯅꯦ ꯑꯗꯨꯒ ꯑꯇꯣꯞꯄ ꯂꯤꯁꯤꯡ ꯑꯅꯤ ꯑꯅꯤꯒꯤꯁꯨ ꯑꯅꯤ ꯌꯥꯎꯕꯅꯦ ꯑ ꯑꯗꯨ ꯒꯤ ꯑꯁ ꯃꯊꯥ ꯌꯥꯝ ꯁꯥꯔꯤꯃꯤꯅꯦ
ꯊꯤꯔꯁꯦ ꯊꯥ ꯇꯔꯨꯛ ꯑꯣꯏꯔꯗꯤ ꯁꯦꯂꯔꯤ ꯍꯥꯞꯂꯛꯀꯅꯤ ꯍꯥꯏꯔꯒ ꯑꯗꯨ ꯊꯥꯖꯔꯒ ꯑꯩꯅꯁꯨ ꯃꯔꯨꯞꯗꯣ ꯈꯔ ꯌꯥꯝꯅ ꯇꯧꯔꯨꯕꯅꯦꯕ
ꯑꯩꯗꯤ ꯑꯃꯨꯛ ꯂꯤꯁꯤꯡ ꯑꯃꯒꯤ ꯑꯃ ꯇꯧꯔꯦ ꯑꯩꯁꯨ ꯊꯕꯛ ꯑꯃ
ꯑꯣ ꯑꯗꯨ ꯑꯣꯏꯔꯁꯨ ꯅꯪꯗꯤ ꯌꯥꯝꯗꯦꯗꯅ ꯑꯩꯈꯣꯏꯒꯤꯗꯨꯁꯨ ꯇꯪꯈꯥꯏ ꯈꯛꯇꯅꯦ
ꯌꯨꯝꯗꯁꯨ ꯊꯥꯗꯕꯁꯨ ꯌꯥꯗ꯭ꯔꯦ
ꯑꯩꯈꯣꯏꯗꯤ ꯌꯨꯝꯗ ꯊꯥꯗ꯭ꯔꯦ ꯃꯨꯔꯨꯞ ꯑꯗꯨꯅ ꯂꯣꯏꯔꯦ ꯌꯨꯝꯗꯁꯨ ꯀꯩꯝꯇ ꯊꯥꯗ꯭ꯔꯦ ꯊꯥꯅꯤꯡꯉꯥꯏ ꯂꯩꯇ꯭ꯔꯦ
ꯍꯧꯀꯥꯟꯗꯤ ꯌꯥꯝ ꯊꯥꯗ꯭ꯔꯦꯗ ꯑꯩꯁꯨ
ꯎꯝ
ꯂꯤꯁꯤꯡ ꯑꯅꯤꯒꯨꯝꯕ ꯂꯤꯁꯤꯡ ꯑꯅꯤ ꯍꯨꯝꯒꯨꯝꯕ ꯊꯥꯢ